ꯍꯜꯂꯣ ꯑꯧ ꯇꯥꯕ꯭ꯔꯣ ꯇꯥꯏꯌꯦ ꯇꯥꯏ
ꯑꯥꯎ ꯍꯨꯖꯤꯛꯇꯤ ꯌꯥꯔꯕꯣ
ꯍꯧꯖꯤꯛꯇꯤ ꯌꯥꯔꯦ ꯅꯝꯐꯨꯗ
ꯎꯝ ꯑꯩꯅ ꯍꯥꯏꯗ꯭ꯔꯥ ꯌꯥꯒꯅꯤꯅ
ꯀꯨꯏꯔꯦꯅꯦ ꯇ꯭ꯔꯥꯏ ꯇꯧꯕꯗꯣ
ꯍꯣꯏ ꯑ ꯅꯪꯅ ꯇꯧꯕꯒꯤ ꯇꯥꯏꯃꯤꯡꯗꯨꯗꯅꯦ ꯃꯤ ꯑꯇꯩ ꯑꯇꯩꯁꯨ ꯑꯇꯣꯞꯄꯁꯨ ꯇꯧꯕ ꯃꯥꯜꯂꯦ ꯃꯤ ꯑꯃꯅꯤ
ꯑꯦ ꯅꯉꯣꯟꯗ ꯍꯥꯟꯅ ꯇꯧꯔꯛꯇ꯭ꯔꯣ ꯑꯗꯨꯗꯤ
ꯍꯥꯥ
ꯅꯉꯣꯟꯗ ꯄ꯭ꯔꯥꯏꯚꯦꯠ ꯆꯦꯠ ꯇꯧꯔꯛꯇ꯭ꯔꯣ
ꯇꯧꯔꯛꯑꯦ ꯇꯧꯔꯛꯑꯦ ꯃꯣꯏ ꯑꯩꯅ ꯑ ꯑꯩꯅ ꯍꯣꯏ ꯍꯣꯏ ꯍꯥꯏꯔꯨꯕꯗ ꯃꯣꯏꯁꯨ ꯇꯧꯕ ꯃꯥꯜꯂꯦꯕ
ꯏꯁ ꯑꯗꯨꯗꯤ ꯅꯪꯅꯅꯤꯅꯦ ꯀꯩꯅꯣ
ꯅꯠꯇꯦꯗ
ꯑꯩꯅ ꯍꯣꯏ ꯈꯨꯝꯕ ꯑꯩꯅ ꯈꯣꯏ ꯍꯣꯏ ꯈꯨꯝꯕꯗꯣ ꯃꯣꯏ ꯃꯦꯁꯦꯁꯇꯣ ꯌꯦꯡꯗ꯭ꯔꯕ ꯃꯥꯜꯂꯦꯕ ꯑꯗꯨ ꯅꯪꯅ ꯑꯃꯨꯛ ꯎꯝ
ꯅꯪꯉꯣꯟꯗ ꯑꯃꯨꯛ ꯇ꯭ꯔꯥꯏ ꯇꯧ ꯍꯥꯏꯔꯒ ꯃꯣꯏꯁꯨ ꯍꯣꯏ ꯍꯥꯏꯕꯒꯤ ꯃꯦꯁꯦꯁꯇꯨ ꯎꯔ ꯃꯥꯜꯂꯦ ꯑꯗꯨꯗ ꯇ꯭ꯔꯥꯏ ꯇꯧꯔꯛꯄ
ꯑꯥ ꯃꯤꯗꯤ ꯀꯔꯤ ꯍꯥꯏꯅꯣ
ꯀꯩꯗꯧꯔꯤꯒꯦ ꯅꯪ
ꯑꯣ ꯕꯣꯜ ꯌꯦꯡꯒꯦ ꯇꯧꯕ ꯑꯗꯨ ꯃꯇꯝ ꯋꯥꯠꯂꯦꯅ ꯐꯝꯃꯒ ꯂꯩꯌꯦ ꯎꯝ
ꯀꯥꯡ ꯆꯤꯛꯇ꯭ꯔꯣ ꯀꯗꯥꯏꯗꯅꯣ ꯐꯝꯃꯤꯗꯨꯕꯣ
ꯃꯄꯥꯟꯗꯅꯦ ꯀꯥꯡ ꯆꯤꯛꯇꯦꯗꯥ ꯅꯅꯨꯡꯁꯤꯠ ꯈꯔ ꯂꯥꯛꯑꯦ
ꯀꯥꯡꯅꯄꯨꯔ ꯊꯥꯡꯊꯔꯅꯤ ꯏꯕꯨꯉꯣ
ꯑꯥꯏ ꯑꯥꯏ ꯉꯝꯃꯣꯏ ꯉꯝꯃꯣꯏ ꯑꯩ ꯉꯝꯅꯤꯍꯦ
ꯏꯁ ꯏ ꯁ ꯏꯁ ꯀꯥꯡꯗꯨꯅ ꯅꯪꯒꯤ ꯏ ꯃꯌꯥꯝꯗꯣ ꯂꯣꯏꯅ ꯇꯨꯞꯊꯠꯂꯣ ꯑꯗꯩ ꯅꯪ ꯍꯤꯡꯒꯗ꯭ꯔꯣ
ꯑꯩ ꯏꯁꯥ ꯌꯥꯝ ꯐꯕꯅꯦ ꯀꯥꯡꯅ ꯗ꯭ꯔꯣꯞ ꯑꯃ ꯑꯅꯤꯈꯛ ꯂꯧꯔꯒ ꯀꯩꯁꯨ ꯇꯧꯔꯣꯏ
ꯌꯥ ꯑꯣ ꯑꯗꯨꯃꯥꯏꯅ ꯇꯧꯕ꯭ꯔꯥ ꯅꯪ
ꯁꯣꯝꯗꯤ ꯀꯩ ꯇꯧ ꯀꯩꯗꯧꯔꯤꯅꯣ
ꯐꯝꯃꯤꯌꯦ ꯑꯩꯗꯤ
ꯑ
ꯆꯥꯛ ꯆꯥꯅ ꯆꯥꯔꯕꯣ
ꯆꯥꯔꯦ ꯀꯨꯏꯔꯦꯗ
ꯀꯔꯤ ꯏꯟꯁꯥꯡ
ꯉꯥꯁꯤ ꯉꯥ ꯆꯏꯌꯦ ꯉꯥ
ꯑꯣ ꯃꯥꯟꯅꯩꯅꯦ ꯑꯩꯁꯨ ꯉꯥ ꯆꯥꯏꯅꯦ ꯉꯁꯤ ꯎꯝ
ꯑꯣ ꯌꯥꯏꯅꯦ
ꯑꯗꯨꯗꯤ ꯌꯥꯝ ꯇꯥꯡꯕꯅꯦ
ꯇꯥꯡꯉꯁꯨ ꯊꯣꯡꯕꯤꯕꯗ ꯑꯗꯨꯝ ꯆꯥꯕꯅꯦ ꯑꯩꯗꯤ
ꯎꯝ ꯃꯤ ꯃꯆꯥꯗꯤ ꯑꯇꯥꯡ ꯑꯇꯥꯡꯕ ꯑꯍꯥꯎ ꯑꯍꯥꯎꯕ ꯆꯥꯏꯀꯣ
ꯏꯁ ꯑꯗꯨꯁꯨ ꯍꯦꯟꯃꯟꯗ꯭ꯔꯣ
ꯀꯔꯤ ꯍꯦꯟꯃꯟꯕ꯭ꯔꯣꯅꯦ
ꯆꯥꯕꯒꯤꯕꯨ ꯆꯥꯏ ꯍꯥꯏꯕꯅꯦ ꯀꯩꯅꯣ ꯑꯦ
ꯐꯔꯦꯅꯦ ꯑꯗꯨꯁꯨ
ꯏꯃꯥ ꯍꯣꯏ ꯃꯥꯅꯦ ꯌꯨꯝꯗꯅꯦ
ꯕꯣꯜ ꯌꯦꯡꯒꯗ꯭ꯔꯣ
ꯕꯣꯜ ꯌꯦꯡ ꯌꯦꯡꯅꯕꯗꯤ ꯕꯣꯜꯗꯤ ꯄꯨꯡ ꯀꯌꯥꯗ ꯂꯩꯒꯦ ꯑꯃꯗ ꯅꯠꯇ꯭ꯔꯣ
ꯄꯨꯡ ꯑꯃ ꯃꯈꯥꯏ
ꯑꯃ ꯃꯈꯥꯏꯐꯥꯎ ꯉꯥꯏꯕ ꯉꯝꯃꯣꯏꯗ ꯍꯌꯦꯡ ꯊꯕꯛ ꯆꯠꯀꯅꯤꯕ
ꯑꯆꯥ
ꯍꯌꯦꯡ ꯊꯕꯛ ꯆꯠꯀꯗꯧꯔꯤꯗꯨꯕꯨ ꯄꯨꯡ ꯑꯃ ꯃꯈꯥꯏꯃꯨꯛ ꯇꯨꯝꯗꯕꯤ ꯕꯣꯜ ꯌꯦꯡꯅꯕꯅꯤꯅ ꯉꯥꯏ ꯂꯩꯔꯗꯤ ꯑꯩꯗꯤ ꯍꯌꯦꯡ ꯑꯌꯨꯛ ꯊꯕꯛ ꯆꯠꯄ ꯅꯪꯉꯔꯣꯏ ꯆꯥꯛ ꯆꯥꯕ ꯅꯪꯉꯔꯣꯏ
ꯉꯟꯅ ꯍꯧꯒꯠꯂꯣꯅ ꯑꯗꯨꯗꯤ ꯅꯪꯒꯅꯤ
ꯍꯣꯏ ꯉꯟꯅ ꯍꯧꯒꯠꯅꯕꯒꯤꯅꯦ ꯉꯟꯅ ꯇꯨꯝꯗꯣꯏꯁꯦ ꯊꯦꯡꯅ ꯇꯨꯝꯃꯅꯤ ꯊꯦꯡꯅ ꯍꯧꯒꯠꯂꯅꯤ
ꯑꯗꯨꯗꯤ ꯃꯤ ꯃꯤꯗ ꯂꯩꯗ ꯍꯌꯦꯡꯁꯦ ꯈꯪꯗ꯭ꯔꯤꯗ ꯆꯠꯂꯦ ꯑꯗꯣ ꯍꯌꯦꯡꯁꯦ ꯀꯝꯐꯥꯝ
ꯎꯝ
ꯀꯩ ꯊꯕꯛ ꯀꯩ ꯊꯕꯛ ꯇꯧꯔꯤꯅꯣ
ꯑꯩꯗꯤ ꯗꯨꯀꯥꯟꯒꯤ ꯊꯕꯛ ꯇꯧꯕꯅꯦ
ꯅꯨꯡꯉꯥꯢꯅꯦ
ꯀꯗꯤꯢꯗꯒꯤ ꯅꯨꯡꯉꯥꯏꯕꯅꯣ ꯋꯥꯔꯒꯥꯟꯁꯤꯗ ꯅꯨꯡꯉꯥꯏꯅꯦ ꯅꯪ ꯑꯩꯒꯤ ꯃꯍꯨꯠ ꯁꯤꯜꯂꯒ ꯁꯨꯕꯤꯒꯦꯔꯥ
ꯁꯨꯕꯤꯒꯦꯅꯦ ꯅꯨꯃꯤꯠ ꯑꯃꯒꯨꯝꯕꯗꯤ ꯁꯨꯕꯤ ꯌꯥꯏ
ꯍꯣꯏ ꯌꯥꯏꯅꯦ ꯑꯗꯨ ꯑꯣꯏꯔꯗꯤ ꯑꯩꯁꯨ ꯅꯣꯡꯃ ꯈꯛ ꯈꯤꯇꯪꯗꯤ ꯋꯥꯏ ꯁꯪꯉꯦꯗꯅ
ꯑ ꯃꯥꯅꯤ
ꯊꯕꯛꯄꯨ ꯍꯦꯛꯇ ꯁꯨꯔꯒ ꯂꯩꯒꯗ꯭ꯔꯣ ꯃꯇꯦꯡꯁꯨ ꯄꯥꯡꯅꯕ ꯇꯥꯕ ꯅꯠꯇ꯭ꯔꯣ
ꯃꯥꯅꯦ ꯑꯗꯨꯁꯨ ꯆꯨꯝꯃꯦ ꯄꯣꯢꯟ ꯈꯔ ꯂꯨ
ꯈꯔ ꯅꯠꯇꯦ ꯃꯌꯥꯝ ꯌꯥꯎꯔꯕꯅꯤꯍꯦ
ꯅꯪꯅꯒꯩ ꯅꯕꯨꯛ ꯐꯠꯇ꯭ꯔꯒ
ꯑꯍꯦ ꯑꯦ ꯅꯪꯒꯤ ꯑꯥ ꯅꯪꯅ ꯈꯟꯕꯗꯨ ꯑꯣꯏꯔꯝꯅꯤꯗ ꯌꯥꯝ ꯐꯕꯅꯦ
ꯍꯣꯏ ꯍꯣꯏ ꯐꯕꯒꯤꯅꯦ ꯑꯩꯒꯤ ꯊꯕꯛ ꯃꯇꯦꯡ ꯄꯥꯡꯕꯤꯗ꯭ꯔꯤꯁꯦ ꯅꯠꯇ꯭ꯔꯣ
ꯃꯇꯝ ꯌꯥꯝ ꯂꯩꯔꯤꯁꯤꯗꯤ ꯍꯤꯡꯅꯤꯉꯥꯏ ꯃꯇꯝ ꯌꯥꯝ ꯂꯩꯔꯤꯌꯦ
ꯏꯁ ꯍꯤꯡꯅꯤꯉꯥꯏ ꯀꯥꯢꯁꯨ ꯈꯜꯂꯦ ꯑꯩꯗꯤ ꯊꯕꯛ ꯇꯧꯕꯗ ꯍꯥꯏꯕꯅꯤꯍꯦ ꯍꯤꯡꯅꯕꯒꯤꯗꯤ ꯌꯥꯝ ꯋꯥꯠꯂꯤꯌꯦ ꯍꯣꯏ
ꯑꯗꯨꯒꯤꯅꯤ ꯍꯥꯏꯗꯨ
ꯎꯝ ꯑꯗꯣ ꯍꯌꯦꯡ ꯊꯕꯛ ꯆꯠꯄ ꯂꯩꯒꯗ꯭ꯔꯣ ꯅꯪ
ꯑꯩꯗꯤ ꯑꯌꯨꯛꯅ ꯈꯪꯒꯅꯤ
ꯑꯣ ꯅꯪ ꯀꯔꯤ ꯊꯕꯛ ꯇꯧꯕ꯭ꯔꯥ
ꯑꯦ ꯍꯧꯖꯤꯛꯁꯦ ꯊꯕꯛ ꯍꯥꯏꯕꯗꯤ ꯄꯥꯔꯠ ꯇꯥꯏꯝ ꯐꯨꯜ ꯇꯥꯏꯝ ꯅꯠꯇꯦ ꯌꯨꯝꯗ ꯃꯇꯦꯡ ꯈꯔ ꯈꯔ ꯄꯥꯡꯕꯗꯣ
ꯍꯣꯏꯅꯦ ꯑꯗꯨꯗꯤ ꯐꯩꯅꯦ
ꯑꯗꯨꯒꯤꯅꯦ ꯀꯟꯐꯥꯔꯝ ꯑꯣꯏꯗꯦ ꯍꯥꯏꯁꯦ
ꯎꯝ ꯑꯁ ꯑꯩꯗꯤ ꯗꯨꯀꯥꯟꯒꯤ ꯊꯕꯛ ꯇꯧꯕꯅꯤꯅ ꯑꯗꯨꯝ ꯑꯁ ꯅꯣꯡ ꯅꯣꯡꯉꯥꯟꯕꯗꯒꯤ ꯅꯨꯃꯤꯠ ꯆꯠꯄꯗꯣ ꯅꯨꯃꯤꯠ ꯇꯥꯕꯗ ꯌꯨꯝꯗ ꯍꯜꯂꯛꯏꯁꯤꯅꯦ
ꯑꯣ
ꯁꯟꯗꯦ ꯁꯟꯗꯦꯗ ꯈꯛꯇꯅꯦꯕ ꯑꯩꯅ ꯁꯨꯗꯤ ꯐꯪꯉꯤꯁꯦ
ꯑꯣ
ꯑꯗꯨꯗꯨꯒꯤ ꯋꯥꯏꯍꯦ
ꯋꯥꯔꯁꯨ ꯇꯣꯂꯣꯞ ꯐꯪꯉꯤꯗꯅ
ꯍꯣꯏ ꯑꯁ ꯐꯪꯉꯁꯨꯅꯦ ꯈꯨꯗꯛ ꯈꯨꯗꯛꯇ ꯂꯣꯏꯕꯤ ꯍꯥꯏꯕꯗꯨꯅꯦ ꯍꯦꯛ ꯂꯥꯛꯄꯒ ꯀꯔꯤ ꯀꯔꯤꯅꯣ ꯑꯃ ꯑꯃꯒꯤ ꯄꯤꯊꯣꯛꯈ꯭ꯔꯅꯤ ꯑꯗꯨꯗꯩꯗꯤ ꯂꯦꯝꯃꯔꯣꯏꯗꯅ ꯂꯦꯝꯃꯁꯨ ꯀꯔꯤ ꯀꯔꯤ ꯑꯩꯒꯤ ꯑꯋꯥꯠ ꯑꯄꯥꯠ ꯑꯃꯨꯛ ꯃꯦꯟꯁꯤꯟꯕ ꯈꯣꯠꯄ ꯇꯧꯕꯗ ꯂꯩꯇꯦꯗ
ꯑꯗꯨꯅꯦ ꯄꯨꯟꯁꯤ ꯍꯥꯏꯁꯤ ꯂꯨꯋꯦ ꯍꯥꯏ
ꯎꯝ ꯌꯥꯝ ꯂꯨꯏꯍꯦ ꯈꯪꯗꯦ ꯀꯃꯥꯏꯅ ꯇꯧꯗꯣꯏꯔ ꯀꯣꯟꯅ ꯑꯃꯨꯛ ꯏꯅꯥꯛ ꯈꯨꯜꯂꯛꯄ ꯍꯥꯏꯗꯨꯗꯤ ꯂꯥꯏꯕꯛꯇꯅꯦ ꯂꯩꯔꯦ
ꯑ ꯁꯟꯗꯦꯅꯤꯅ ꯆꯥꯔꯖꯗꯤ ꯆꯠꯄ꯭ꯔꯣ
ꯑꯩ ꯆꯠꯇꯦꯗ ꯉꯁꯤ
ꯎꯝ ꯂꯨ ꯄꯨꯟꯁꯤ ꯂꯨꯕ ꯆꯠꯇ꯭ꯔꯗꯤ ꯌꯥꯔꯣꯏꯅꯦ
ꯃꯥꯅꯦ ꯄꯨꯟꯁꯤꯁꯨ ꯂꯨꯔꯛꯑꯦ ꯉꯔꯥꯡꯗꯣ ꯊꯦꯡꯅ ꯇꯨꯝꯕꯒꯤ ꯑꯌꯨꯛ ꯉꯟꯅ ꯍꯧꯒꯠꯄ ꯉꯝꯗ꯭ꯔꯕ
ꯎꯝ ꯐꯣꯟ ꯈꯛꯇ ꯇꯧꯔꯒ ꯂꯩꯔꯃꯤꯅ ꯅꯪꯒꯤ
ꯐꯣꯟ ꯇꯧꯕꯅ ꯉ ꯉꯥꯛꯇꯪ ꯀꯨꯏꯗꯦꯗ ꯐꯣꯟ ꯇꯧꯕꯗꯨꯗꯤ ꯎꯝ ꯒꯦꯝ ꯒꯦꯝ ꯍꯥꯏꯒꯦ ꯇꯧꯋꯦ ꯕꯣꯜ ꯎꯝ ꯁꯟꯅꯕꯗꯣ ꯌꯦꯡꯕ ꯄꯨꯡ ꯇꯥꯕ ꯉꯥꯏꯕ ꯑꯣꯏꯅ ꯒꯦꯝꯗꯣ ꯁꯥꯟꯅꯔꯨꯔꯕ ꯉꯥꯍꯥꯛ ꯑꯗꯨꯗ ꯁꯥꯟꯅ ꯒꯦꯝ ꯁꯥꯟꯅꯕꯗ ꯇꯨꯝꯅꯤꯡꯕꯁꯤꯗꯤ ꯇꯨꯝꯅꯤꯡꯃꯟꯗꯅꯅꯦ ꯑꯩ ꯕꯣꯜꯒ ꯌꯦꯡꯗꯕꯤ ꯇꯨꯝꯃꯕꯅꯦ
ꯅꯪꯗꯤ ꯒꯦꯝꯒ ꯁꯥꯟꯅꯗ꯭ꯔꯣ
ꯁꯥꯅꯥꯏꯗ
ꯀꯔꯤ ꯒꯦꯝ ꯁꯥꯅꯕ꯭ꯔꯣ
ꯑꯦꯝ ꯃꯦꯜ
ꯑꯁ ꯑꯁ ꯅꯪꯒꯤ ꯔꯦꯡ ꯀꯌꯥ ꯌꯧꯔꯕ
ꯀꯥꯔꯤ ꯃꯔꯛ ꯃꯔꯛ ꯇꯥꯅꯦ ꯑꯩꯗꯤ ꯁꯟꯅꯗꯦ ꯑꯩꯗꯤ
ꯍꯣꯏ ꯃꯔꯛ ꯃꯔꯛꯇ ꯁꯥꯟꯅꯕꯗꯣ ꯅꯪ ꯍꯧꯖꯤꯛ ꯔꯦꯡ ꯀꯌꯥ ꯂꯩꯌꯦ ꯍꯥꯏꯕꯅꯤꯗ
ꯑꯣ ꯔꯦꯡꯁꯦ ꯑꯩ ꯂꯤꯖꯦꯟ ꯂꯤꯖꯦꯟ ꯂꯤꯖꯦꯟ ꯐꯣꯔ ꯂꯩꯔꯝꯅꯤ ꯉꯁꯤꯒꯤ ꯆꯪꯗ꯭ꯔꯤ
ꯆꯁ ꯌꯥꯝ ꯍꯩꯀꯣ ꯅꯪꯗꯤ
ꯍꯩꯇꯦꯗ
ꯍꯩꯏ ꯍꯩꯏ ꯌꯥꯝꯅ
ꯍꯦꯔꯣ ꯑꯃ ꯑꯅꯤ ꯈꯛ ꯈꯪꯂ ꯑꯗꯨꯝ ꯅꯥꯕ ꯔꯦꯡꯗ ꯑꯩꯗꯤ ꯀ꯭ꯂꯥꯁꯇꯤꯛꯒꯨꯝꯕ ꯀꯔꯤꯔ ꯑꯃꯗꯨꯝ ꯁꯥꯟꯅꯗꯦ ꯔꯦꯡ ꯈꯛꯇ ꯁꯥꯟꯅꯕ
ꯑꯣ ꯑꯣ ꯑꯩꯗꯤ ꯑꯌꯥꯝꯕꯅ ꯀ꯭ꯂꯥꯁꯤꯛꯀ ꯕ꯭ꯔꯣꯒ ꯁꯥꯟꯅꯗꯦ ꯔꯦꯡꯒ ꯁꯥꯟꯅꯕꯗꯨꯗꯤ ꯇꯤꯝꯃꯦꯠ ꯍꯩꯕ ꯍꯩꯇꯕ ꯈꯪꯗꯦꯕ ꯑꯗꯨꯝ ꯍꯦꯛꯇ ꯄꯣꯕꯒꯨꯝꯕ ꯈꯣꯠꯄ ꯇꯧꯕꯒꯤꯅꯤ
ꯌꯥꯝ ꯇꯜꯂꯦ
ꯀꯥꯜꯁꯤꯛꯒꯨꯝꯕ ꯔꯣꯔꯦꯜꯒꯨꯝꯕ ꯁꯥꯟꯅꯕꯗꯤ ꯀꯩꯌꯥꯁ ꯉꯝꯃꯁꯨ ꯉꯝꯗ꯭ꯔꯁꯨ ꯀꯩꯁꯨ ꯊꯣꯏꯗꯣꯛꯄ ꯂꯩꯇꯦꯗꯅ ꯕꯤꯠꯇꯤ ꯃꯥꯡꯉꯦꯕ
ꯑꯗꯨꯅꯦ ꯑꯗꯨ ꯀ꯭ꯂꯥꯁꯤꯛꯀ ꯕꯣꯜꯗ ꯁꯥꯟꯅꯕꯁꯨ ꯍꯦꯔꯣꯗꯩ ꯑꯗꯨꯝ ꯀꯜꯂꯦꯗꯅ ꯍꯦꯔꯣ ꯀꯥꯟꯅꯕꯒꯤꯗꯤ ꯌꯥꯏꯌꯦꯕ
ꯎꯝ
ꯑꯗꯨꯒꯤ ꯀ꯭ꯂꯥꯁꯤꯛꯇ ꯑꯗꯨꯝ ꯁꯥꯟꯅꯩ ꯃꯤꯠꯇ ꯆꯠꯂꯒ ꯎꯝ ꯑꯩꯗꯤ ꯔꯣꯝꯒ ꯒꯨꯝꯕ ꯆꯠꯄ ꯍꯩꯇꯦꯗ ꯃꯤꯠꯇ ꯈꯛꯇꯅꯤ ꯆꯠꯄ
ꯑꯗꯨꯅ ꯐꯔꯦꯅꯦ
ꯀꯥꯒꯣꯠꯂꯦꯒ ꯑꯃꯨꯛ ꯎꯝ ꯌꯥꯝ ꯍꯩꯕ ꯃꯤ ꯑꯃꯨꯛ ꯁꯥꯟꯅꯔꯗꯤꯀꯣ ꯃꯤꯠꯇꯣ ꯑꯗꯨ ꯑꯗꯥ ꯑꯗꯨ ꯑꯗꯥ ꯃꯣꯏꯅ ꯑꯃꯨꯛ ꯍꯥꯏꯔꯛꯑꯅꯤ ꯑꯗꯨꯗꯗꯤ ꯑꯩꯗꯤ ꯀꯣꯛ ꯉꯥꯎꯔꯅꯤ
ꯀꯌꯥꯝ ꯀꯨꯏꯔꯒꯦ ꯁꯥꯟꯅꯔꯛꯄ
ꯀꯨꯏꯗ꯭ꯔꯤ ꯑꯩꯗꯤ ꯍꯟꯗꯛꯅ ꯁꯥꯟꯅꯕ ꯍꯧꯕꯅꯦ
ꯌꯥꯝ ꯍꯩꯔꯝꯅꯤꯗ ꯑꯗꯨꯗꯤ
ꯑꯩꯁ ꯌꯥꯅꯤ ꯍꯦ ꯎꯝ ꯑꯩꯗꯤ ꯀꯥꯡ ꯃꯌꯥꯝꯁꯤꯅ ꯐꯝꯕ ꯌꯥꯗ꯭ꯔꯦꯍꯦ
ꯀꯥꯏꯗ ꯐꯝꯃꯤꯕ ꯅꯪꯗꯤ
ꯑꯩꯗꯣ ꯐꯣꯟ ꯆꯥꯔꯖ ꯇꯧꯔꯒ ꯇꯦꯕꯜꯗ ꯐꯝꯃꯒ ꯂꯩꯕ
ꯒꯨꯠꯅꯥꯏ ꯂꯩꯇ꯭ꯔꯣ
ꯒꯨꯠ ꯅꯥꯏꯠꯁꯨ ꯒꯨꯠ ꯅꯥꯏꯠ ꯑꯣꯏꯈ꯭ꯔꯦ
ꯎꯝ ꯑꯗꯨꯗꯤ ꯈꯪꯗ꯭ꯔꯦ
ꯍꯝ
ꯐꯦꯟ ꯊꯥꯖꯤꯜꯂꯣ ꯑꯗꯨꯗꯤ
ꯂꯩꯩꯇꯦ ꯑꯗꯨꯁꯨ ꯑꯈꯣꯏꯗꯤ ꯎꯝ ꯐꯦꯟ ꯍꯥꯞꯇꯦ
ꯑꯦ ꯅꯨꯡꯗꯥꯡ ꯇꯨꯝꯗ ꯌꯥꯝ ꯁꯥꯗ꯭ꯔꯣ ꯑꯗꯨꯗꯤ
ꯑꯩꯈꯣꯏꯅ ꯂꯩꯔꯤꯕ ꯀꯥꯁꯤꯅ ꯎꯝ ꯅꯨꯡꯗꯥꯡꯗꯗꯤ ꯏꯁꯥꯗꯦ ꯏꯪꯉꯦꯕ ꯑꯌꯨꯛꯇꯅꯦ ꯑꯌꯨꯛ ꯄꯨꯡ ꯇꯔꯨꯛꯇꯒꯤ ꯍꯧꯅ ꯄꯨꯡ ꯑꯍꯨꯝ ꯃꯔꯤ ꯑꯗꯥꯏ ꯐꯥꯎ ꯁꯥꯒ ꯁꯥꯒꯅꯤ ꯃꯉꯥ ꯇꯔꯨꯛ ꯇꯥꯔꯗꯤ ꯁꯥꯔꯔꯣꯏ ꯏꯪꯉꯅꯤ
ꯑꯗꯨꯗꯤ ꯅꯣꯏ ꯀꯥꯗꯤ ꯅꯨꯡꯉꯥꯏꯅꯦ
ꯍꯣꯏ ꯑꯩꯈꯣꯏꯗꯣ ꯃꯊꯛ ꯑꯣꯏꯕꯒꯤꯀꯣ ꯃꯥꯊꯛꯇ ꯂꯩ
ꯄꯔꯤꯃꯤꯌꯝ ꯀꯥ
ꯀꯔꯤ ꯍꯥꯏꯕ
ꯃꯤꯅꯦꯕ ꯅꯣꯏ ꯀꯥꯗꯣ
ꯅꯪꯒꯤ ꯅꯦꯋꯥꯛ ꯅꯪꯒꯤ ꯅꯦꯋꯥꯛꯇꯣ ꯅꯨꯡꯉꯥꯏꯇꯕ ꯃꯥꯜꯂꯦ ꯆꯞꯄꯒꯨꯝ ꯇꯧꯋꯦꯅꯦ